ꯅꯨꯪꯉꯥꯏꯔꯤꯕꯣ
ꯏꯌꯦ ꯅꯪꯗꯤ ꯅꯨꯡꯉꯥꯏꯔꯤꯕ꯭ꯔꯣ
ꯏ ꯀꯃꯥꯏ ꯇꯧꯔꯤꯌꯦ
ꯑꯩ ꯁꯟꯇ꯭ꯔꯤ ꯆꯠꯂꯒ ꯂꯩꯔꯤ
ꯑꯁ ꯌꯥꯝ ꯅꯨꯡꯉꯥꯏꯇꯦꯀꯣ ꯁꯤꯗꯤ
ꯑꯁ ꯎꯄꯥꯏ ꯂꯩꯇꯔꯦ ꯍꯧꯖꯤꯛꯀꯥꯟꯒꯤ ꯏꯔꯥꯡꯅꯦꯅ
ꯇꯧꯗ꯭ꯔꯁꯨ ꯇꯧꯗ꯭ꯔꯗꯁꯨ ꯌꯥꯗꯕ ꯌꯦ
ꯇꯝꯅ ꯌꯥꯗꯦ ꯍꯥꯏꯕꯗꯨꯅꯦꯀꯣ
ꯎ ꯑꯩꯁꯨ ꯑꯗꯨꯝ ꯅꯨꯡꯉꯥꯏꯔꯤꯌꯦ ꯑꯩꯗꯤ ꯍꯟꯗꯛꯁꯦ ꯈꯨꯟꯗ ꯂꯩꯗꯕꯒꯤ ꯁꯟꯇ꯭ꯔꯤꯕꯕꯨꯗꯤ ꯂꯦꯞꯄ ꯐꯪꯗ꯭ꯔꯦ
ꯍ ꯃꯔꯤꯗ ꯑꯗꯨꯗꯦ
ꯂꯩꯥꯏꯕꯥꯛ ꯐꯩ ꯍꯥꯏꯁꯤꯔꯥ
ꯑ ꯀꯣ
ꯕꯣꯜ ꯌꯦꯡꯗꯔꯣ
ꯑꯣ ꯌꯦꯗ꯭ꯔꯦ
ꯑꯗꯨ ꯀꯅꯥꯗ ꯁꯞꯄꯣꯔꯠꯤ ꯇꯧꯅꯤꯡꯕ꯭ꯔꯣ ꯌꯦꯡꯗ꯭ꯔꯁꯨ
ꯑꯁ ꯈꯪꯗ꯭ꯔꯦꯅꯦ ꯀꯅꯥꯗ ꯇꯥꯎ ꯁꯔꯀꯝ ꯃꯦꯔꯦꯅꯦ
ꯑꯃ ꯑꯃ ꯍꯦꯛꯛꯇ ꯌꯥꯏ ꯍꯕꯖꯇ꯭ꯔꯣ
ꯑꯁ ꯃꯦꯁꯤꯗ ꯇꯧꯁꯤꯦꯔꯥ ꯈꯪꯗꯕꯅꯦ
ꯁꯤꯗ ꯇꯧ ꯑꯩꯁꯨ ꯇꯧꯕꯅꯦ ꯁꯤ ꯃꯦꯁꯤꯗꯤ ꯅꯨꯡꯉꯥꯏꯕꯅꯦ
ꯍ ꯏꯅꯦ
ꯑꯩ ꯍꯟꯗꯛꯁꯦ ꯏꯌꯥꯝꯕ ꯑꯃꯒ ꯂꯩꯏ
ꯎꯝ ꯀꯥꯏꯊꯕꯒꯣꯅꯅꯣ ꯅꯪ ꯏꯅꯦꯦ
ꯑꯩ ꯍꯟꯗꯛꯁꯦ ꯊꯕꯛꯇꯤ ꯇꯧꯗꯦꯗ ꯑꯗꯨꯝ ꯂꯩ
ꯌꯨꯝꯗ ꯌꯨꯝꯗ ꯂꯩꯔꯨꯔꯣ
ꯍꯣꯏ ꯌꯨꯝꯗ ꯂꯩꯔꯒ ꯃꯇꯝ ꯈꯔ ꯐ꯭ꯔꯤꯗ ꯂꯩꯔꯦ
ꯑꯣ ꯑꯗꯨꯒꯀꯒꯦꯔꯥꯡꯁꯤꯅ ꯌꯥꯗ ꯑꯗꯨꯔꯦꯅꯦꯍꯦ ꯌꯨꯝꯗꯁꯨ ꯐꯖꯅꯁꯨ
ꯐꯪꯗ꯭ꯔꯦꯕ
ꯑꯥ
ꯑꯗ ꯅꯨꯃꯤꯠ ꯆ ꯀꯌꯥꯗꯤꯠꯇ꯭ꯔꯣ ꯕꯤꯇꯤꯗ
ꯂꯤꯤꯆꯤꯗ ꯑꯃ ꯅꯍꯣ ꯆꯥꯄꯁꯨ ꯂꯩ
ꯑꯣ ꯕꯤꯇꯤꯗ ꯈꯨꯟꯗ ꯈꯛꯇꯔꯥ ꯅꯠꯇ꯭ꯔꯒ ꯃꯄꯥꯟꯗꯁꯨ ꯆꯠꯇ꯭ꯔꯣ
ꯍꯥꯥ
ꯃꯄꯥꯟꯗꯁꯨ ꯆꯠꯄ꯭ꯔꯣ
ꯃ ꯄꯅ ꯑꯣ ꯈꯔ ꯈꯔꯗꯤ ꯆꯝꯗꯦ
ꯑꯣ
ꯀꯩꯖꯟ ꯆꯅ ꯍꯥꯏꯔꯒꯦꯗꯅꯣ ꯏꯗꯦ
ꯑꯩꯁꯦ ꯑꯗꯨ ꯉꯁꯤꯁꯦ ꯗꯥꯜ ꯑꯣꯏꯅ ꯆꯥꯔꯦꯗ ꯌꯥꯗ꯭ꯔꯦ ꯌꯦꯟꯖꯥꯡꯗꯤ
ꯑꯗꯨꯅꯤꯅ ꯏꯟꯖꯥꯡꯅꯤ ꯗꯥꯔꯅꯤꯅ ꯎꯄꯥꯏ ꯂꯩꯇ꯭ꯔꯦ
ꯅꯪꯗꯤ ꯀꯩ ꯃꯈꯦꯜ ꯆꯥꯔꯒꯦ
ꯑꯁ ꯑꯩꯗꯤ ꯌꯦꯟ ꯇꯥꯔꯤꯅꯦ
ꯌꯦꯗꯤ ꯄꯪꯒꯜ ꯂꯥꯛꯄ ꯌꯦꯟꯖꯉꯅꯦ
ꯌꯦꯟꯁꯨ ꯁꯃꯥꯟ ꯌꯥꯗ꯭ꯔꯅꯦꯁ ꯅꯤꯡꯗ꯭ꯔꯔꯤꯅꯦ
ꯗ꯭ꯌꯨꯇꯤ ꯆꯠꯄꯒꯤ ꯇꯥꯏꯃꯤꯡꯗ ꯆꯞ ꯆꯥꯔꯦ ꯀꯩꯅꯣ ꯌꯦꯡ ꯆꯥꯔꯒ ꯆꯠꯄꯗꯣ
ꯑꯗꯣ
ꯗ꯭ꯌꯨꯇꯤ ꯆꯠꯂꯒ ꯑꯁꯣꯏ ꯑꯉꯥꯝꯗꯤ ꯍꯧꯖꯤꯛ ꯐꯥꯎꯗꯤ ꯂꯩꯇꯦꯀꯣ ꯑꯗꯨꯝ
ꯍ ꯃꯥꯏ ꯑꯗꯨꯗꯤ ꯇꯥꯏ ꯇꯥꯏ ꯍꯣꯏ
ꯑꯣ ꯃꯤ ꯀꯌꯥ ꯀꯌꯥꯃꯨꯛꯇꯀꯤ ꯆꯀ꯭ꯔꯣ
ꯃꯤ ꯃꯉꯥ ꯑꯔꯥ ꯑꯁ ꯑꯁ ꯑꯗꯨꯕꯨ ꯇꯤꯝ ꯈꯥꯏꯊꯣꯛꯎꯔꯒ ꯆꯕꯅꯤꯗ
ꯃꯐꯝ ꯃꯐꯝ ꯇꯣꯉꯥꯟ
ꯑꯣ ꯑꯣ ꯅꯪ ꯊꯪꯣ ꯂ ꯑꯗꯨꯣ
ꯎꯝ ꯑꯁꯣꯏ ꯑꯉꯥꯝ ꯌꯥꯎꯗꯕꯁꯨ ꯑꯣꯏꯁꯅꯨ ꯅꯣꯏ ꯆꯠꯄꯁꯤꯡꯗꯨ ꯑꯁ ꯑꯗꯨ ꯄꯨꯟꯅꯕꯁꯨ ꯀꯨꯏꯔꯤꯅꯦ ꯅꯪ ꯐꯥꯗꯣꯛꯇꯤ ꯄꯨꯟꯁꯤꯦꯅ ꯑꯃꯨꯛꯀ
ꯑꯥ ꯀꯟꯁꯦ
ꯀ ꯎꯅꯗꯕꯁꯨ ꯀꯨꯏꯔꯦ ꯃꯇꯝꯗꯁꯨ ꯐꯠꯇ꯭ꯔꯦ ꯍꯣꯏ
ꯎꯝ
ꯃꯊꯪ ꯊꯦꯡꯅꯕ ꯃꯇꯝꯗꯗꯤ ꯑꯃꯨꯛꯀ ꯃꯄꯥꯟꯂꯣꯝꯗ ꯀꯣꯏꯔꯨꯁꯦ ꯃꯌꯥꯝ ꯄꯨꯜꯂꯒ
ꯍꯣꯏ ꯅ ꯆꯁꯤꯦ
ꯊꯥꯏꯅꯒꯤ ꯃꯤꯁꯤꯡꯗꯣ ꯃꯔꯨꯞꯁꯤꯡꯗꯣ ꯑꯃꯨꯛ ꯀꯧꯔꯒ ꯀꯣ ꯌꯥꯏꯅ
ꯑ ꯌꯥꯏꯣꯡꯃ ꯅꯃ ꯐꯔ ꯀꯅ ꯑꯦ ꯑꯁ ꯑ ꯅꯨꯃꯤꯐꯕ ꯌꯦꯡꯉꯒ ꯆꯠꯁꯦ ꯑꯁ ꯐꯖꯅ ꯈꯪꯗꯅ ꯂꯩꯩ ꯂꯣꯟ
ꯑ ꯑꯩꯁꯨ ꯆꯝ ꯃꯅꯦ ꯈꯪꯅꯩ ꯑꯗꯣ ꯇꯝꯕꯒꯨꯝꯅ ꯑꯗꯨꯝ ꯉꯥꯡꯕꯅꯦ ꯑꯩ ꯑꯣꯉꯥꯏ ꯉꯒꯂ ꯑꯣꯏꯔꯦ ꯍꯥꯥ
ꯈꯨꯝꯅꯤ ꯈꯨꯝꯅꯤꯡꯕ ꯈꯪꯗꯦ ꯈꯪꯗꯕ
ꯑ ꯀꯥꯏꯗ ꯀꯥꯏꯗ ꯏꯃꯥꯒꯤ ꯂꯣꯟꯃꯛꯇꯤ ꯅꯠꯇꯕꯅꯤꯅꯀꯣ ꯃꯤꯒꯤ ꯃꯤꯒꯤ ꯂꯣꯟꯅꯤꯅ ꯑꯩꯈꯣꯏꯁꯨ ꯂꯣꯏꯅꯗꯤ ꯍꯩꯇꯦꯗ
ꯎꯝ
ꯅꯣꯡ ꯇꯥꯜꯗ꯭ꯔꯣ
ꯅꯣꯡ ꯇꯥꯗꯤꯗ ꯍꯧꯖꯤꯛꯇꯤ ꯉꯁꯥꯏꯗꯤ ꯇꯥꯒꯦ ꯇꯧꯕꯅꯦ ꯍꯧꯖꯤꯛ ꯑꯃꯨꯛ ꯇꯥꯗ꯭ꯔꯤ
ꯅꯨꯡꯁꯥ ꯁꯥꯕ꯭ꯔꯣ
ꯍ ꯑꯗꯨ ꯁꯥ ꯁꯥꯥ
ꯍ
ꯀꯃꯥꯏ ꯀ ꯁꯥ ꯁꯥ ꯊ
ꯑꯁ ꯅꯨꯡꯁꯥ ꯁꯥꯔꯗꯤ ꯗ꯭ꯌꯨꯇꯤꯤꯁ ꯀꯃꯥꯏꯅ ꯇꯧꯕ꯭ꯔꯣ ꯅꯣꯏ ꯗ꯭ꯌꯨꯇꯤ ꯆꯠꯐꯝꯗꯨ ꯎꯔꯨꯝꯒꯨꯝꯕꯗꯤ ꯌꯥꯝ ꯂꯩꯔꯝꯒꯅꯤꯅ
ꯍꯥꯥ
ꯅꯣꯏ ꯗ꯭ꯌꯨꯇꯤ ꯆꯠꯄ ꯃꯐꯝꯗ ꯎꯔꯨꯝꯒꯨꯝꯕꯗꯤ ꯂꯩꯔꯝꯒꯅꯤꯅ ꯄꯣꯊꯥꯕ ꯅꯨꯡꯉꯥꯏꯅ
ꯍ ꯂꯩꯑꯦ
ꯃꯤ ꯑꯃꯨꯛꯀ ꯌꯥꯝꯅ ꯄꯨꯜꯂꯗꯤ ꯑꯗꯨꯝ ꯅꯨꯡꯉꯥꯏꯁꯨ ꯅꯨꯡꯉꯥꯏꯔꯝꯒꯅꯤ ꯗ ꯀꯣ ꯃꯔ ꯃꯔꯔ ꯀꯗ ꯎꯝ
ꯃꯥ
ꯅꯣꯏ ꯗꯌꯇꯤ ꯆꯠꯄꯁꯤꯡꯒꯤꯗꯤ ꯊꯨꯝꯕ ꯍꯥꯎꯗꯤ ꯄꯨꯔꯝꯒꯅꯤꯅ
ꯎꯝ ꯎ
ꯅꯪꯕꯨꯁꯨ ꯅꯪꯕꯨꯁꯨ ꯎꯗꯕꯗꯤ ꯀꯨꯏꯔꯤꯅꯦ ꯅꯪ ꯅꯨꯄꯤ ꯅꯪ ꯅꯪ ꯅꯨꯄꯤ ꯊꯤꯔꯦ ꯍꯥꯏꯕꯒꯨꯝ ꯇꯥꯏꯅꯦ ꯑꯗꯣ ꯀꯃꯥꯏꯅ ꯇꯧꯒꯦ
ꯑꯩꯔꯣ
ꯍꯣꯏ ꯑꯩꯈꯣꯏ ꯃꯔꯨꯞ ꯑꯃꯅ ꯍꯥꯏꯔꯛꯏꯅꯦ ꯑꯩꯅ ꯑꯁ ꯊꯤꯔꯝꯈꯤꯔꯣ ꯗ ꯍꯥꯏꯔꯒ ꯃꯥꯅ ꯑꯁ ꯊꯤꯈ꯭ꯔꯕꯅꯦ ꯃꯥꯅꯤ ꯀ ꯍꯥꯏꯁꯤꯂꯏꯅꯦ
ꯅꯪꯁꯦ ꯑꯩꯕꯨ ꯈꯪꯕꯒꯨꯝ ꯇꯧꯏ ꯑ
ꯈꯪꯗꯦ ꯈꯪꯗꯦ
ꯊꯪꯗꯦ ꯈꯪꯗꯦ
ꯑꯦꯁ ꯈꯪꯅꯕꯅꯦꯍ ꯅꯪꯁꯦ ꯑꯩ ꯈꯪꯕꯒꯨꯝ ꯇꯧꯏ
ꯀꯝꯗꯤ ꯑꯗ ꯑꯗꯨ ꯑꯩ ꯍꯥꯏꯕꯗ ꯑꯩ ꯍꯥꯏꯕꯗ ꯆꯨꯝꯕ꯭ꯔꯣ
ꯀꯅꯥꯥꯛꯄꯠꯇ ꯂꯩꯏꯔꯝꯔꯦ ꯅꯪ
ꯑꯩ ꯈꯪꯗꯦ ꯑꯩꯅ ꯍꯥꯏꯔꯒ ꯑꯩꯅ ꯍꯥꯏꯕꯗꯤ ꯑꯁ ꯊꯤꯔꯝꯈ꯭ꯔꯣꯏꯗ ꯃꯥꯗꯤ ꯌꯥꯔꯒ ꯑꯁ ꯑꯩꯈꯣꯏ ꯀ꯭ꯂꯥꯁ ꯇꯃꯤꯟꯅꯔꯤꯉꯩ ꯃꯥ ꯌꯥꯝ ꯁꯥꯊꯤꯕꯗꯣ ꯅꯪ ꯈꯪꯗꯣ ꯅꯨꯄꯤ ꯁꯣꯏꯗꯅ ꯊꯤꯔꯝꯃꯅꯤ ꯍꯥꯏꯅꯦ ꯑꯩꯉꯣꯟꯅ
ꯍꯣꯏ ꯍꯣꯏ ꯃꯥꯔꯦ ꯍꯧꯔ
ꯍꯣꯏ ꯍꯣꯏ ꯍ ꯀꯥꯏ ꯀꯥꯏ ꯍ ꯍꯣꯏ
ꯑꯣꯏꯕ ꯅ ꯀꯥꯗ ꯑꯣꯏꯔꯦ ꯃ ꯍ